ꯍꯜꯂꯣ
ꯑ ꯇꯥꯕ꯭ꯔꯣ
ꯇꯥꯏꯌꯦ ꯀꯣꯜ ꯀꯨꯏꯅ ꯄꯥꯏꯗꯦ ꯀꯔꯤꯒꯤꯔꯣ
ꯑꯁꯅꯦ ꯇꯕꯨ ꯀꯌꯥꯗꯕ ꯁꯣꯝꯅꯕꯣ
ꯑꯣ
ꯑꯩꯈꯣꯏꯁꯦ ꯅꯦꯠ ꯌꯥꯗꯕ ꯑꯗꯨꯒꯤꯅꯤ
ꯑꯣ ꯑꯣ ꯈꯨꯟꯗ ꯂꯩꯕ꯭ꯔꯣ
ꯍꯣꯏ ꯆꯤꯡꯕꯣꯝꯗꯒꯤꯅꯤ ꯎꯝ ꯀꯩꯗꯧꯔ ꯂꯩꯕ ꯅꯣꯏ ꯑꯩꯈꯣꯏꯁꯨ ꯀꯩꯁꯨ ꯇꯧꯗꯦꯗ ꯁꯨꯝ ꯂꯩꯕꯅꯤ ꯌꯨꯝꯗ
ꯑꯣ ꯑꯩꯁꯨ ꯀꯣꯏꯕ ꯆꯠꯄ ꯂꯣꯏꯔꯒ ꯂꯥꯛꯑꯦ
ꯎꯝ
ꯅꯪꯗꯦ
ꯎ ꯑꯩꯈꯣꯏꯒꯤ ꯁꯨꯝ ꯌꯨꯝ ꯁꯨꯝ ꯂꯩꯕꯤ ꯗꯣꯏꯁꯤ ꯎꯝ ꯀꯣꯏ ꯆ ꯑꯩꯗꯤ ꯑ ꯍꯣꯏ ꯍꯥꯏꯌꯣ ꯍꯥꯏ
ꯉꯁꯤ ꯉꯁꯤꯗꯤ ꯁꯟꯗꯦꯗꯤ ꯀꯣꯏꯕ ꯆꯠꯇꯦ
ꯍ ꯁꯟꯗꯦꯁꯤꯗꯤ ꯆꯠꯇꯦ ꯅꯣꯡ ꯆꯨꯕꯒꯤꯀꯣ ꯅꯣꯏꯔꯣꯝꯗꯤ ꯅꯣꯡ ꯆꯨꯗ꯭ꯔꯣ ꯎ ꯇꯗ꯭ꯔꯣ
ꯆꯨꯋꯦ ꯌꯥꯝ ꯆꯨꯗꯦ ꯈꯤꯇꯪ ꯈꯤꯇꯪ ꯆꯨꯑꯦ
ꯑꯣ ꯅꯪꯁꯦ ꯅꯥꯕ ꯃꯥꯜꯂꯤꯀꯣ
ꯍꯣꯏ ꯂꯣꯛ ꯊꯨꯡꯕ
ꯎꯝ ꯅꯪꯒꯤ ꯈꯣꯟꯖꯦꯜ ꯈ꯭ꯔ ꯊꯕꯥꯟ ꯃꯗꯨꯒꯤ
ꯌꯥꯝ ꯋꯥꯕꯖꯥꯔꯤꯅꯦ
ꯎꯝ ꯆꯤꯡꯖꯥꯡꯒꯣꯕ ꯊꯣꯡꯉꯕꯣ ꯇꯥꯕ꯭ꯔꯣ ꯍꯜꯂꯣ
ꯔꯤ ꯍꯥꯏꯕ ꯇꯥꯏꯌꯦ
ꯆꯥꯛ ꯌꯦꯟꯖꯥꯡ ꯊꯣꯡꯉꯕꯣ ꯍꯥꯏꯕꯅꯦ ꯑꯃꯤꯇ
ꯀꯥꯏ ꯍꯕ
ꯆꯥꯛ ꯌꯦꯟꯁꯥꯡ ꯆꯥꯛ ꯌꯦꯟꯁꯥꯡꯁꯨ ꯆꯥꯛ ꯌꯦꯟꯁꯥꯡꯒꯨꯝꯕ ꯊꯣꯡꯅꯕ ꯍꯥꯏꯅꯦ
ꯊꯣꯡꯔꯤ ꯊꯣꯡꯗ꯭ꯔꯤ ꯊꯣꯡꯗ꯭ꯔꯤ ꯉꯁꯤ ꯕꯣꯜ ꯌꯦꯡꯕ꯭ꯔꯣ ꯉꯁꯤ ꯈꯪꯗꯦ ꯊꯣꯡꯎꯗ꯭ꯔꯤ ꯑꯩ ꯊꯣꯡꯉꯣꯏ
ꯎꯝ ꯉꯁꯥꯏ ꯑꯩ ꯍꯣꯏ ꯐꯨꯠꯕꯣꯜ ꯑꯗꯨꯝ ꯌꯦꯡꯉꯤꯗ ꯑꯌꯨꯛꯇꯨꯁꯨ
ꯀꯅꯥꯒ
ꯎꯝ ꯎꯝ ꯅꯝꯕ꯭ꯔꯣ
ꯉꯝꯕ꯭ꯔꯣ ꯅ ꯁꯞꯄꯣꯔꯠ ꯇꯧꯕꯗꯣ
ꯈꯪꯗꯤ ꯑꯩꯩꯒꯤ ꯑꯩꯗꯤ ꯇꯔꯥꯝꯁꯨ ꯁꯞꯄꯣꯔꯠ ꯇꯧꯗꯦ ꯑꯩꯒꯤ ꯁꯞꯄꯣꯔꯇꯔꯅ ꯁꯤꯈ꯭ꯔꯦ ꯑꯗꯨꯏꯗꯤ ꯁꯨꯝ ꯌꯦꯡ
ꯑꯣ ꯑꯗꯨꯗꯤ ꯅꯪꯁꯦ ꯑꯩ ꯅꯪ ꯑꯗꯨꯗꯤ ꯅꯪꯁꯦ ꯑꯩꯒꯤ ꯑꯦꯅꯤꯃꯤꯅꯤꯅꯦ
ꯏꯅꯤ ꯃꯤ ꯀꯥꯏꯔꯦ ꯑꯥꯔꯖꯦꯟꯇꯤꯅꯥ ꯁꯞꯄꯣꯔꯠ ꯇꯧꯕ꯭ꯔꯣ
ꯇꯧꯗ꯭ꯔꯦꯗ
ꯑꯁ ꯂꯣꯏꯔꯤꯅꯦ ꯑꯗꯨꯒꯤ ꯑꯩꯈꯣꯏꯅꯤ
ꯑꯩꯗꯤꯁꯤ ꯅꯕꯨꯖ ꯁꯄꯣꯗ
ꯑꯗꯨꯗꯤ ꯅꯨꯡꯉꯥꯏꯇꯦ ꯍꯥꯏꯕ ꯅꯣꯏꯗꯤ ꯉꯟꯇꯥ ꯁꯤꯗꯣꯛꯈ꯭ꯔꯦ
ꯑꯗꯨ
ꯀꯔꯤ ꯕꯤꯠꯇ ꯑꯗꯨꯝ ꯇꯧꯔꯒ ꯂꯩꯕ꯭ꯔꯣ
ꯈꯪꯗꯤ
ꯍꯥꯟꯅꯁꯨ ꯉꯟꯇꯥ ꯁꯤꯗꯣꯛꯈ꯭ꯔꯦ ꯀ꯭ꯋꯥꯇꯔ ꯐꯥꯎꯠ ꯆꯪꯗꯦ
ꯑꯗꯨꯣ ꯑꯅꯔꯣ ꯍꯧꯖꯤꯛ ꯑꯗꯨ
ꯑꯗꯨꯒ ꯑꯃꯨꯛꯒ ꯍꯥꯏꯊꯤꯕ ꯁꯥꯏ ꯑꯩꯈꯣꯏꯕꯨ
ꯎꯝ
ꯀꯔꯤ ꯀꯥꯟꯅꯕ ꯑꯩ ꯊꯤꯅꯦ ꯅ ꯑꯥꯎ ꯇ ꯂꯩ ꯍꯥꯔꯦꯅꯤ ꯀ ꯇꯥꯏ ꯂꯩꯍꯧꯔꯅꯤ ꯍꯟꯗꯅꯕꯨꯣꯏ ꯁꯤꯃꯤꯅ ꯂꯩꯍꯧꯔꯅꯤ ꯍꯥꯏ
ꯑꯁ ꯅꯤꯃꯔꯗꯣ ꯈꯔ ꯊꯦꯡꯈ꯭ꯔꯕꯅꯦ ꯑꯗꯨꯏꯅꯦ ꯅꯤꯡ ꯆꯪꯗꯣ ꯊꯕ ꯑꯗꯨꯅꯤ ꯑꯗꯨ ꯎꯅꯠꯇꯗꯤ ꯀꯣ ꯅꯣꯏ
ꯁꯤꯂꯦꯍꯦ ꯑꯗꯨꯝ ꯍꯥꯏꯊꯤꯌꯦ ꯑꯗꯨ ꯉꯝꯕꯤꯌꯦ ꯑꯗꯨꯁꯨ ꯏꯀꯥꯏꯕꯁꯨ ꯈꯪꯗꯦ ꯍꯟꯖꯤꯟ ꯍꯟꯖꯤꯟꯟꯅ ꯁꯨꯝ ꯍꯨꯏꯅꯦ ꯍꯨꯏ ꯑꯉꯥꯎꯕꯗ ꯈꯣꯡꯕꯩꯇꯥꯔꯅ ꯑꯗꯨꯝ ꯈꯣꯡ ꯂꯩ
ꯑꯩꯈꯣꯏꯗꯤ ꯈꯣꯡꯗꯦꯅ ꯑꯩꯗꯤ
ꯌꯥꯝ ꯐꯕ ꯂꯥꯛꯑꯦ
ꯑꯩꯅ ꯑꯩꯅ ꯍꯥꯏꯁꯤ ꯍ ꯐꯥꯔꯁꯇ ꯍꯥꯏꯕꯗꯤ ꯅꯪꯕꯨ ꯁꯨꯃꯥꯏꯅ ꯋꯥꯔꯤ ꯁꯥꯕꯗꯨꯟꯕꯅꯦꯕ ꯑꯗꯨ ꯀꯃꯥꯏꯅ ꯑꯦꯗꯃꯗꯔ ꯀꯩꯀ ꯍꯥꯏ
ꯑꯗꯨ ꯑꯣꯏꯔꯁꯨ ꯅꯣꯏꯒꯤ ꯋꯥꯈꯜꯂꯣꯟꯗꯣ ꯆꯞ ꯃꯥꯟꯅꯩꯌꯦꯕ ꯑꯗꯨꯒꯤꯅꯤꯅ
ꯂꯩꯣꯏ ꯂꯩ ꯂꯩꯣꯏ ꯈꯪꯉꯤ
ꯍꯣꯏ ꯑꯗꯨꯒꯤ ꯑꯩ ꯉꯁꯤꯅ ꯑꯍꯥꯟꯕ ꯑꯣꯏꯔꯁꯨ ꯅꯪꯅ ꯈꯜꯂ ꯗꯎꯗꯣ ꯈꯪꯉꯦꯕ
ꯎꯝ
ꯑꯗꯨꯗ ꯉꯁꯤꯁꯦ ꯑꯃꯨꯛꯀ ꯔꯤꯐ꯭ꯔꯤꯅ ꯀꯩꯅꯣ ꯄꯤꯈꯤꯕꯗꯣꯋꯥꯗꯤ ꯌꯥꯝ ꯄꯦꯜꯂꯦ ꯑꯗꯨꯕꯨꯗꯤ ꯅꯨꯡꯏꯦ ꯀꯣ
ꯎꯝ
ꯑꯗꯨꯒ ꯃꯥꯁꯨ ꯀꯩꯅꯣ ꯇꯧ ꯃꯟꯕꯒꯤ ꯑꯩ ꯁꯥꯎꯅꯤꯡꯕ ꯃꯊꯟꯗ ꯇꯧꯔꯒ ꯀꯝꯄ꯭ꯂꯦꯟ ꯂꯧꯕ ꯁꯥꯔꯦ ꯑꯗꯨ ꯑꯣꯏꯔꯗꯤ ꯃꯥꯕꯥ ꯍꯣꯏꯁ ꯆꯥꯕ ꯇꯥꯕ
ꯎꯝ ꯎꯝ
ꯄ ꯂꯩꯗꯤ ꯀꯥꯔ ꯀꯩ ꯆ ꯈꯈꯤꯕꯝꯗꯣ ꯕꯂꯤ ꯋꯥꯥꯏꯗ ꯋꯥꯅꯦ
ꯎ ꯅꯨꯡꯁꯤꯕꯅꯤꯗ ꯑꯃꯨꯛ ꯁꯤꯔꯗꯤꯀꯣ
ꯍꯣꯏ ꯑꯗꯨꯕꯨ ꯍꯣꯏ ꯃꯣꯏ ꯇꯦꯗꯨ ꯉꯁꯤ ꯏꯕꯨꯨꯛ ꯁꯤꯕꯤꯕꯒꯤ ꯑꯃꯔꯣꯝꯗ ꯕꯥꯁꯨ ꯐꯩꯌꯦ ꯀꯥꯔꯒ ꯑꯃꯕꯨꯛ ꯁꯂꯔ ꯂꯩꯕꯁ ꯇꯥꯕ ꯐꯪꯗ꯭ꯔꯗꯤ ꯅꯨꯡꯉꯥꯏꯇꯦ ꯗꯗꯥ
ꯎ
ꯑꯩꯈꯣꯏ ꯀꯥꯒꯗꯧ ꯄꯥꯜꯂꯦꯕꯨ ꯀꯥꯗꯁꯦ ꯐꯥꯒꯤ ꯐꯥꯒꯤ
ꯎꯝ
ꯑꯩꯈꯣꯏꯁꯨ ꯔꯥꯡ ꯄꯥꯔꯇꯤ ꯇꯧꯋꯦ ꯑꯩꯈꯣꯏ ꯃꯔꯤ ꯑꯩꯈꯣꯏ ꯈꯨꯟꯒꯤ ꯏꯃꯥꯟꯅꯕꯤ ꯑꯩꯈꯣꯏ ꯃꯔꯤ ꯀꯣ
ꯑꯣ
ꯑꯁꯤ ꯌꯦꯡꯕ ꯑꯣꯏꯗꯒ ꯍꯥꯏꯕ ꯑꯗꯨꯒ ꯉꯁꯤꯗꯨꯗꯤ ꯆꯨꯞꯄ ꯕꯖꯥꯔꯗ ꯐꯨꯔꯤꯠ ꯊꯤꯕ ꯆꯠꯂꯒ
ꯍꯝ ꯑꯣ ꯄꯩꯁꯥ ꯌꯥꯝ ꯄꯥꯏꯔꯝ ꯃꯥꯜꯂꯦ ꯑꯗꯨꯗꯤ
ꯄꯥꯏꯗꯦ ꯑꯗꯨꯕꯨ ꯇꯨ ꯊꯥꯎꯖꯟ ꯇ꯭ꯋꯦꯟꯇꯤ ꯇꯨꯗꯁꯨ ꯁꯞꯄꯣꯔꯠ ꯇꯧꯋꯦ ꯒꯥꯕꯦ ꯑꯗꯨꯗꯗꯤ ꯂꯩꯍꯧꯗ꯭ꯔꯦꯕꯀꯣ ꯑꯗꯨꯒ ꯍꯟꯗꯛꯇꯤ ꯂꯩꯔꯁꯤ ꯍꯥꯏꯅ ꯆꯠꯄꯁꯤ ꯏꯁꯀꯥꯏ ꯕ꯭ꯂꯨꯒ ꯑ ꯋꯥꯏꯠꯇꯨꯗꯤ ꯄꯥꯝꯗꯕ
ꯑꯥ
ꯗꯥꯛ ꯆ ꯃꯗ ꯃꯃꯤꯡ ꯍꯥꯏꯕ ꯍꯥꯏꯇꯦ ꯀꯔꯤ ꯉꯁꯥꯏ ꯏꯃꯥꯟꯅꯕꯤ ꯍꯣꯏꯗꯤ ꯍꯥꯏꯕꯅꯦ ꯑꯩꯗꯤ ꯍꯥ ꯑꯣꯛꯂꯦ ꯍꯥꯏꯕ꯭ꯔꯥ
ꯈꯪꯗꯦ ꯑꯩꯗꯤ ꯈꯪꯗꯦ ꯂ
ꯃꯕꯤ ꯑꯃ ꯍꯥꯏ ꯑꯐꯔꯤꯀꯤ ꯃꯤꯡꯗꯣ ꯍꯥꯏꯕ ꯍꯩꯇꯦ ꯑꯩꯗꯤ ꯑꯅꯧꯕꯗꯤ
ꯄꯔꯤꯜꯒꯤ ꯃꯤꯡ ꯍꯥꯏꯕ꯭ꯔꯣ
ꯑꯗꯨ ꯑꯣꯏꯅ ꯌꯦꯡꯕ ꯍꯣꯏ
ꯑꯣ
ꯃꯣꯏ ꯗꯥꯛ ꯗꯥꯛ ꯐꯪꯗꯦ ꯍꯣꯏ ꯑꯃ ꯗꯨꯀꯥꯟ ꯑꯅꯤ ꯍꯥꯡꯕ ꯄꯤꯁ ꯑꯃ ꯑꯃꯈꯛꯇ ꯂꯩꯕ ꯀꯥꯟꯅꯗꯦ ꯗꯨꯗꯤ ꯑꯗꯨꯕꯨ ꯁꯤꯃꯤ ꯐꯥꯎ ꯌꯥꯎꯕꯤꯔꯕꯗ ꯑꯁ ꯂꯥꯏꯕꯥꯛ ꯐꯔꯦꯅꯦ ꯃꯔꯤ ꯂꯧꯗ꯭ꯔꯦ
ꯂꯧꯔꯒ ꯅꯣꯏ ꯁꯦꯒꯥꯏꯔꯒ ꯑꯃꯨꯛ ꯇꯤꯟꯅꯧꯅ ꯑꯗꯨ
ꯑꯈꯣꯏꯁꯨ ꯃꯦꯃꯣꯔꯤꯒꯤꯗꯃꯛ ꯑꯩꯈꯣꯏ ꯂꯩꯁꯥꯕꯤ ꯁꯔꯤꯅꯤ ꯀꯔꯤꯔꯣ
ꯑꯩꯗꯤ ꯅꯪ ꯃꯧ ꯑꯣꯏꯔꯦꯅ ꯈꯟꯕꯅꯤꯅꯦ
ꯀꯔꯤꯒꯤ ꯃꯧꯗꯁꯨ ꯃꯥꯏ ꯉꯥꯡꯕ ꯉꯥꯡꯅꯔꯣꯏꯌꯦ ꯁꯥꯡꯉꯣꯏꯌꯦ
ꯍꯝ ꯑꯗꯨ ꯀꯩ ꯏꯟꯁꯥꯡ ꯆꯅꯤ ꯉꯥꯁꯦ
ꯉꯁꯤꯗꯤ ꯀꯔꯤ ꯍꯖꯁꯒꯔꯣꯀꯥꯡꯦ ꯍꯥ
ꯆꯔ
ꯠꯇ꯭ꯔꯤꯌꯦ ꯉꯁꯤ ꯌꯦꯟꯖꯥꯡ ꯍꯧꯕꯗꯤ ꯆꯥꯔꯣꯏ ꯉꯔꯥꯡ ꯉꯁꯦ ꯆꯝꯄꯨꯛꯀꯨꯝꯕ ꯆꯥꯗꯧ ꯃꯥꯜꯂꯦ
ꯅꯪ ꯊꯣꯡꯉꯨꯔꯔꯣ
ꯉꯔꯥꯡꯁꯨ ꯑꯩꯗꯤ ꯊꯣꯡꯉꯣꯏ
ꯀꯩꯒꯤ
ꯑꯩ ꯊꯣꯡꯗꯦ ꯆꯥꯛ ꯏꯟꯖꯥꯡ ꯄꯥꯛ ꯍꯩꯗꯤ ꯍꯩꯌꯦ ꯑꯗꯨ ꯑꯩ ꯄꯥꯛ ꯊꯣꯡꯀꯗꯕ ꯊꯣꯡꯀꯗꯕꯒꯤꯖꯤꯦ ꯍ
ꯍꯣꯏ ꯍꯣꯏꯣꯏ ꯈꯪꯉꯦ ꯈꯪꯉꯦ
ꯊꯣꯡꯉꯗꯤ ꯄꯣꯁ ꯇꯥꯕꯅꯤ
ꯃꯤ ꯊꯣꯡꯉꯥꯏ ꯂꯩꯕꯒꯤꯀꯣ ꯊꯣꯡꯅꯤꯡꯗ꯭ꯔꯕ ꯈꯪꯉꯦ
ꯍꯣꯏ ꯂꯩ ꯑꯣꯏ ꯏꯃꯥꯁꯨꯦ ꯆꯥꯛ ꯊꯣꯡꯅꯤꯡꯕ ꯃꯤ ꯑꯣꯏꯕꯒꯤꯀꯣ
ꯍꯣꯏ ꯎꯝ ꯍꯧꯖꯤꯛ ꯍꯧꯖꯤꯛ ꯀꯥꯟ ꯈꯔ ꯈꯔ ꯄꯥꯊꯥꯔꯣ ꯍꯌꯦꯡ ꯅꯪ ꯅꯨꯄꯥ ꯌꯨꯝ ꯆꯠꯄ ꯀꯥꯟꯗ ꯑꯃꯨꯛ ꯊꯣꯡꯉꯅꯤ
ꯑꯁ ꯀꯤꯔꯦꯅꯦ
ꯅꯨꯡꯇꯤ ꯅꯨꯡꯇꯤꯒꯤ ꯑꯗꯨꯝ ꯊꯣꯡꯒꯅꯤ
ꯑꯗꯨꯅꯤ ꯑꯗꯨꯏ ꯋꯥꯈꯜ ꯈꯟꯂꯗꯤ ꯀꯤꯕ ꯌꯥꯎꯋꯤꯀꯣ
ꯎꯝ ꯑꯣ ꯑꯥ
ꯕꯣꯜ ꯍꯦꯛ ꯉꯝꯕꯁꯦ ꯋꯥꯈꯜ ꯌꯥꯝꯗꯤ ꯅꯨꯡꯉꯥꯏꯕ ꯇꯥꯏꯌꯦ ꯆꯥꯔ꯭ꯆ ꯆꯠꯄ꯭ꯔꯣ ꯉꯁꯤ
ꯍꯣꯏ ꯑꯌꯨꯛ
ꯆꯥꯔꯖ ꯆꯠꯄ꯭ꯔꯣ ꯑꯩꯈꯣꯏꯗꯤ ꯆꯠꯇꯦ ꯄꯥꯁꯇꯔ ꯐꯥꯎ ꯑꯩꯗꯤ ꯍꯟꯗꯦ
ꯌꯥꯏꯌꯦ ꯅꯪ
ꯀꯔꯤ ꯑꯥꯖꯦꯗꯨꯗ ꯍꯥꯏꯑꯌꯦ ꯆꯥꯔꯠ ꯂꯥꯛꯑꯣ ꯍꯥꯏꯑꯌꯦ
ꯎꯝ
ꯑꯗꯨꯒ ꯑꯩꯅ ꯁꯦꯟꯁꯨ ꯇꯧꯕꯤꯗꯕ
ꯑꯣ ꯅꯪꯒꯤ ꯑꯗꯨꯗꯤ ꯑꯐꯕ ꯃꯤꯅꯤꯅ
ꯑ ꯑꯐꯕ ꯃꯤꯗꯤ ꯑꯩꯗꯤ ꯇꯧꯒꯦ ꯍꯥꯏꯕ
ꯎꯝ ꯎꯝ ꯉꯝꯕꯈꯩ ꯈꯪꯗꯦ ꯑꯩ ꯆꯍꯤ ꯈꯪꯗꯦꯗ
ꯀꯨꯠ ꯍꯦꯟꯂꯝꯃꯅꯤ
ꯍꯦꯟꯗꯤ ꯍꯦꯟꯂꯦ
ꯀꯨꯟꯊ꯭ꯔꯥ ꯌꯧꯔꯦ
ꯌꯧꯗ꯭ꯔꯤꯗ ꯀꯥꯏꯗꯒꯤꯒ ꯑꯉꯥꯡꯃꯖꯥꯠꯅꯤ
ꯀꯨꯟꯊ꯭ꯔꯥ ꯌꯥꯎꯗꯧ ꯀꯌꯥꯝ ꯋꯥꯠꯂꯤ
ꯍꯥꯏꯐꯝ ꯅꯠꯇꯦ ꯁꯤ ꯑꯗꯨꯒꯨꯝꯕ ꯍꯥꯏꯐꯝ ꯅꯠꯇꯦ
ꯍꯥꯏꯐꯝꯅꯤ ꯀꯥꯏꯗꯦ
ꯍꯥꯏꯕ ꯌꯥꯗꯦ ꯑꯗꯨꯕꯨ
ꯃꯉꯥ ꯇꯔꯨꯛ ꯋꯥꯠꯀꯗꯧ ꯃꯥꯟꯂꯦ
ꯎꯝ ꯍꯥꯏꯔꯝꯅꯦ ꯅꯪ ꯅꯊꯟꯗ ꯈꯔ
ꯍꯣꯏ ꯑꯗꯨꯅꯦ ꯑꯩꯅ ꯍꯥꯏꯕ ꯆꯨꯝꯃꯕꯅꯦ
ꯍꯣꯏ ꯅꯪꯗꯤ ꯂꯣꯏ ꯈꯪꯔꯝꯃꯅꯤꯗꯣ
ꯈꯥꯡꯉꯦꯗ ꯑ ꯅꯣꯏ ꯃꯤ ꯌꯥꯝ ꯂꯩꯕ ꯃꯥꯜꯂꯦ ꯃꯈꯣꯟꯗꯤ ꯌꯥꯝ ꯇꯥꯏꯌꯦ
ꯍꯣꯏ ꯑꯩꯣꯏ ꯌꯨꯝ ꯃꯅ ꯂꯩꯕ
ꯍꯥꯥ
ꯑꯩꯈꯣꯏ ꯌꯨꯝ ꯃꯅꯥꯛꯇ ꯃꯤ ꯂꯩꯕ
ꯑ
ꯃꯤ ꯑꯃ ꯂꯩ ꯑꯗꯨꯝ ꯇꯥꯕꯗ
ꯈꯨꯜꯗ ꯂꯩꯕ ꯅꯠꯇ꯭ꯔꯣ
ꯍꯣꯏ ꯈꯨꯟ ꯍꯥꯏꯗꯤ ꯐꯖꯅ ꯈꯨꯟ ꯅꯠꯇꯦꯗ ꯈꯨꯟꯗꯤ ꯐꯖ ꯈꯨꯟ ꯅꯠꯇꯦ ꯑꯗꯨ ꯆꯤꯡꯗꯤ ꯐꯖ ꯅꯠꯇꯦ ꯑꯗꯨꯕꯨ ꯈꯔ ꯀꯔꯤ ꯍꯥꯢꯁꯤꯔꯣ ꯎꯝ ꯇꯈꯥꯏ ꯇꯈꯥꯏ ꯂꯩꯕ ꯅꯧꯕꯣ ꯇꯈꯥꯏ ꯇꯈꯥꯏꯗꯣ
ꯑꯩꯈꯣꯏꯒꯃꯣꯗꯗꯤ
ꯎꯝ ꯈꯨꯟꯁꯨ ꯅꯠꯇꯕ ꯑ ꯈꯔ ꯈꯨꯟꯗ ꯈꯔ ꯆꯥꯎꯕꯗꯨ
ꯁ ꯑꯩ ꯈꯪꯗ꯭ꯔꯦ ꯑꯗꯨꯗꯤ
ꯎꯝ
ꯎꯝ ꯀꯤꯝ ꯇꯥꯔꯔꯣ ꯑꯗꯨꯗꯤ ꯀꯩꯁꯨ ꯍꯥꯏꯕ ꯉꯝꯗ꯭ꯔꯦ ꯑꯗꯨ ꯑꯗꯨꯒꯤ
ꯀꯔꯤ ꯍꯣꯠꯗꯔꯤꯒꯦ
ꯀꯥꯔꯤꯌꯦ
ꯎꯝ ꯑꯉꯥꯡ ꯑꯅꯤꯅꯀꯣ ꯍꯧꯖꯤꯛ ꯂꯥꯏꯔꯤꯛ ꯇꯝꯒꯗꯧꯕ
ꯇꯁꯦ ꯀꯗꯤ ꯀꯗ ꯄꯥꯎ
ꯍꯥ
ꯃꯤ ꯑꯣꯏꯅꯕ ꯂꯥꯏꯔꯤꯛ ꯀꯟꯅ ꯄꯥꯎꯕ ꯃꯤ ꯑꯣꯏꯅꯕ
ꯍꯣꯏ ꯇꯧꯕ ꯇꯥꯔꯦ
ꯑꯆꯧ ꯑꯁꯥꯡ ꯑꯣꯏꯅꯗꯤ ꯉꯥꯏ
ꯎꯝ ꯎꯝ